ꯇꯥꯏ ꯀꯩꯗꯧꯔꯤꯅꯣ
ꯀꯇꯗꯗ ꯐꯝꯃꯤ
ꯅꯨꯡꯉꯥꯏꯔꯦꯀꯣ ꯃꯤꯗꯤ ꯐꯝꯃꯒ ꯅꯨꯡꯉꯥꯏꯅ ꯂꯩꯌꯦꯦꯀꯣ
ꯎ ꯌꯥꯥꯎꯁꯨꯨꯕ꯭ꯔꯥ
ꯍꯥꯥ
ꯊꯕꯛ ꯁꯨꯈ꯭ꯔꯕ ꯅꯪꯗꯤ
ꯑꯩꯁꯨ ꯊꯕꯛ ꯁꯨꯗꯦ ꯅꯨꯡꯉꯥꯏꯅ ꯂꯩꯌꯦ ꯑꯩꯁꯨ
ꯅꯪ ꯀꯥꯏ ꯂꯩꯅꯣ
ꯑꯩ ꯌꯨꯝ ꯃꯅꯨꯡꯗ ꯂꯩꯌꯦꯦ
ꯍꯧ ꯑꯣꯏꯗꯤ
ꯏꯆꯦ ꯁꯠꯇꯨꯃꯦꯟꯅ ꯃꯥꯥꯡꯉꯦ ꯐꯅꯤ ꯉꯦ
ꯎꯝ ꯅꯪ ꯀꯥꯂꯗꯤ ꯅꯨꯡꯉꯥꯏꯇꯕ꯭ꯔꯥ
ꯍꯥꯥ
ꯉꯁꯤ ꯅꯨꯡꯁꯥ ꯀꯩꯗꯧꯔꯒꯦ
ꯌꯥꯝ ꯀꯜꯂꯦꯕ ꯑꯩ ꯅꯍꯥꯟ ꯑꯗꯨꯗ ꯉꯛꯇꯅꯦ ꯇꯧꯔꯤꯗꯣ ꯏꯆꯦ ꯁꯨꯇꯤꯪꯪ ꯀꯗꯒꯤ ꯑꯩ ꯀꯥꯕꯅꯦꯕꯀꯣ ꯐꯪꯗ꯭ꯔꯀꯥꯟꯗ ꯁꯤ ꯃꯅꯨꯡꯗ ꯇꯧꯔꯤꯅꯦ
ꯃꯥ ꯎꯝ ꯈꯨꯁꯤ ꯅꯁꯥ ꯁꯥꯗꯗ
ꯁꯥꯗꯦ
ꯎꯝ ꯅꯨꯡꯇꯤ ꯃꯪꯕꯩ ꯇꯥꯏꯞꯇ ꯑꯃ ꯂꯩꯕꯗꯣ ꯑꯗꯨꯃꯥꯏꯅ ꯂꯩ
ꯁꯤ ꯅꯨꯡꯁꯥ ꯀꯣꯛ ꯀꯟ ꯍꯥꯏꯗꯤ ꯅꯨꯡꯁꯥ ꯀꯟꯕꯗꯣ
ꯑꯥ
ꯅꯨꯡꯁꯥ ꯀꯟꯕꯗꯣ
ꯑꯥ
ꯑꯗꯨꯝ ꯀꯟꯅ ꯐꯨꯔꯛꯑꯦꯕ ꯑꯗꯨꯒꯤ ꯇꯟꯗꯣ
ꯑꯣꯅ ꯃꯗ
ꯎꯝ ꯉꯁꯤꯗꯣ
ꯑꯝ
ꯅꯨꯡꯁꯥꯗꯣ ꯍꯥꯏꯕꯗꯤ ꯑ ꯀꯩꯅꯣ ꯌꯨꯝ ꯑꯃꯗ ꯐꯨꯔꯗꯤ ꯃꯥꯒꯤ ꯃꯅꯤꯟ ꯀꯥꯏꯌꯦꯅ ꯃꯅꯤꯟ ꯀꯥꯔꯒ ꯑꯗꯨꯝ ꯁꯥꯏꯌꯦꯕ ꯑꯗꯨꯒꯤ ꯑꯩꯗꯤ ꯉꯁꯤꯁꯦ ꯑꯗꯨꯣ ꯃꯅꯤꯟꯗꯨꯅꯤꯅꯦ ꯑꯩꯅ ꯃꯨꯗꯣꯏꯁꯦ
ꯑꯗꯤ ꯈꯥꯎ ꯐꯩꯌꯦ ꯑꯩꯅꯤ
ꯅꯪꯕꯨꯗꯤ ꯐꯖꯩꯌꯦꯅꯥ ꯀꯩꯁꯨ ꯅꯠꯇꯦꯗ ꯔꯁꯤꯗꯅꯦ ꯄꯣꯜꯂꯤꯁꯤꯅꯅꯦ ꯔꯁꯤ ꯂꯩꯕꯅ ꯀꯩꯁꯨ ꯀꯥꯏꯗꯦꯀꯣ
ꯉꯧꯕꯅ ꯂꯥꯛꯆꯔꯛꯏꯅꯦꯍꯦ
ꯑꯗꯨ ꯑꯣꯏꯔꯁꯨ
ꯉꯧꯕ ꯃꯤꯅ ꯑꯗꯨꯝ ꯂꯥꯛꯆꯈꯤ ꯌꯥꯗꯦ ꯂ ꯉꯧꯗꯕꯁꯨ ꯌꯥꯏ
ꯍꯣꯏ ꯉꯧꯅꯤꯉꯥꯏꯕꯨꯗꯤ ꯇꯧꯋꯣ ꯍꯣꯠꯅꯑꯣ ꯉꯧꯕꯕꯨꯗꯤ ꯌꯥꯝ ꯊꯨꯅ ꯉꯥꯎꯒꯅꯤꯅ ꯑꯗꯨꯕꯨꯗꯤ ꯀꯩꯁꯨ ꯅꯠꯇꯦꯗ ꯅꯠꯇ꯭ꯔ
ꯌꯥꯗ꯭ꯔꯤꯁꯤꯅꯤꯅꯦꯕꯦꯝꯃ
ꯀꯌꯥꯝ ꯂꯨꯕ꯭ꯔꯣꯅꯦ
ꯎꯝ ꯅꯪ ꯈꯟꯔꯤꯌꯦꯦ
ꯈꯥꯡꯂꯦ ꯇꯅꯤ ꯗ ꯑ ꯀꯣꯏꯅꯣ ꯊꯥꯛꯏꯅ ꯁꯀꯨꯜ ꯀꯥꯔꯝꯕꯗꯣ
ꯎꯝ
ꯑꯗꯨ ꯃꯇꯝꯗꯣ ꯑꯃꯨꯛꯀ ꯍꯜꯂꯛꯑꯗꯤ ꯌꯥꯝ ꯐꯗꯣꯏꯅꯦ
ꯑꯁ ꯑꯁꯦꯡꯕ ꯄꯥꯝꯗ꯭ꯔꯥ
ꯑꯗꯨꯕꯨ ꯌꯥꯝ ꯅꯨꯡꯁꯤꯌꯦꯕ ꯄꯥꯝꯃꯦꯕ ꯅꯠꯇꯦꯕ
ꯋꯥꯈꯜꯁꯨ ꯋꯥꯗꯦ ꯅꯨꯡꯁꯨ ꯅꯨꯡꯉꯥꯏ ꯑꯗꯨ ꯃꯇꯝꯗꯨꯅ ꯁꯤ ꯃꯇꯝꯁꯦ ꯑꯣꯏꯍꯟꯅꯤꯡꯉꯤꯅꯦꯕ
ꯑꯗꯨꯅꯦ ꯑꯁ ꯑꯩꯈꯣꯏꯒꯤ ꯑꯣꯖꯥ ꯈꯨꯅꯨꯡꯁꯤꯗꯣ ꯀ
ꯑꯗꯨꯅꯦ ꯇꯣꯛꯅꯈꯤꯕꯁꯤꯡꯗꯨꯁꯨ ꯃꯨꯁꯤꯀꯣ
ꯍꯣꯏꯅꯦ ꯑꯣꯖꯥ ꯑꯣꯖꯥ ꯅꯨꯄꯤ ꯃꯥꯕꯨ ꯃꯥꯕꯨꯗꯤ ꯑꯩ ꯍꯦꯛ ꯍꯦꯛ ꯃꯥꯕꯨꯗꯤ ꯎꯕꯅꯦꯕꯀꯣ
ꯎꯝ
ꯎꯑꯦ ꯑꯗꯨ ꯃꯥ ꯑꯗꯨꯝ ꯃꯥꯒꯤ ꯐꯣꯟꯒꯨꯝꯕꯗ ꯑꯗꯨꯝ ꯎꯑꯦꯕꯀꯣ ꯅꯨꯡꯁꯤꯍꯦ ꯍꯣꯏ ꯃꯆꯥꯅꯨꯄꯤ ꯀꯐꯖꯗꯣ
ꯑꯗꯨꯒ ꯃꯥꯏ ꯅꯨꯄꯥꯗꯨꯁꯨ
ꯑꯣꯖꯥꯒꯤ ꯃꯆꯥꯁꯨ ꯑꯣꯖꯥ ꯃꯥꯟꯕꯅꯦ
ꯃꯍꯥꯛ ꯄꯨꯔꯥ ꯍꯩꯊꯔꯕꯅꯦ ꯑꯗꯨꯅꯅꯤꯅꯦ ꯅꯨꯡꯁꯤꯔꯤꯁꯦ
ꯑꯗꯨꯅꯤ ꯃꯃꯥꯏꯗꯣ ꯏꯆꯥꯎ ꯆꯥꯎꯔꯒꯀꯣ ꯃꯃꯥꯏꯗ ꯌꯥꯝ ꯅꯨꯡꯁꯤꯌꯦ
ꯄꫭꯔꯃꯃ
ꯑꯗꯨꯅꯦ ꯄꫭꯔꯥ ꯃꯃꯥꯅꯦ ꯃꯃꯥ ꯂꯩ ꯃꯃꯥꯅꯦ ꯃꯥꯗ ꯑꯩꯁꯦ ꯌꯥꯝ ꯅꯨꯡꯁꯤꯌꯦꯕ ꯌꯦꯡꯉꯒꯀꯣ
ꯅꯦꯍꯦꯛ
ꯍꫭꯏꯅꯦ
ꯍꯧꯖꯤꯛ ꯈꫭꯏꯍꯥꯏꯗꯤ ꯁꯥꯇ꯭ꯔꯒꯤ ꯈꯜꯂꯤꯗꯅ ꯑꯇꯣꯞꯄ ꯑꯣꯖꯥꯒ ꯀꯩꯅꯣ ꯇꯧꯗꯦ ꯅꯨꯡꯁꯤꯌ‌ꯦꯃꯀꯤꯀ
ꯍꯣꯏ ꯑꯣꯖꯥ ꯌꯥꯝ ꯅꯨꯡꯁꯤꯌꯦ ꯑꯩꯗꯤ ꯑꯗꯨꯝ ꯈ꯭ꯋꯥꯏꯗꯒꯤ ꯅꯨꯡꯁꯤꯕ ꯑꯣꯖꯥꯗꯤ ꯃꯥ ꯑꯣꯏꯔꯦꯕ
ꯍꯣꯏ ꯑꯩꯖꯨꯅꯦ ꯅ‌ꯦꯁꯛꯇꯅ ꯀꯩꯅꯣꯗꯣ ꯀꯩꯌ‌ꯦꯕ ꯑꯈꯣꯏ ꯑꯅꯧ ꯑꯅꯧꯕ ꯀꯩꯅꯣ ꯇꯧꯕꯗꯣ
ꯍꯣꯏ
ꯑꯅꯧꯕꯂ‌ꯑꯒ ꯑꯃꫭꯛ ꯆꯠꯈꯤꯕꯗꫭ
ꯍꯣꯏ ꯍꯣꯏ ꯈꯪꯉ‌ꯦ ꯈꯪꯉ‌ꯦ
ꯖꯥꯝ ꯃꯅꯨꯡꯗꯁꯨ ꯂꯩꯁꯥꯕꯤ ꯑꯃ ꯂꯥꯛꯑꯝꯕꯗꯣ ꯈꯪꯕ꯭ꯔꯥ
ꯈꯪꯉꯦ ꯍꯣꯏ
ꯑꯗꯨꯁꯨ ꯅꯨꯡꯁꯤꯀꯣ
ꯍꯣꯏ ꯅꯨꯡꯁꯤꯌꯦ ꯑꯁ ꯑꯍꯥꯟꯕ ꯂꯥꯛꯄ ꯃꯇꯝꯗꯨꯗ ꯑꯈꯣꯏꯅ ꯂꯥꯏꯔꯤꯛ ꯄꯥꯈꯤꯕꯗꯣ ꯈꯜꯂꫭ
ꯎꯝ
ꯌꯥꯝ ꯄꯥꯅꯤꯡꯔꯝꯕꯅꯦ ꯑꯗꯨꯝꯇꯝꯗ ꯍꯥꯏꯗꯤ ꯈꯪꯗꯦ ꯍꯦꯛꯇ ꯂꯥꯏꯔꯤꯛ ꯄꯥꯅꯤꯡꯕꯤꯔꯣ ꯅꯤꯡꯉꯒ ꯂꯩꯌꯦꯕꯀꯣ
ꯃꯥꯅꯤ
ꯑꯗ ꯂꯥꯏꯔꯤꯛ ꯄꯪꯄꯥꯗ ꯄꯥꯅꯤꯡꯕ ꯍꯥꯏꯁꯤꯔ ꯀꯔꯤ ꯍꯥꯏꯁꯤꯔ ꯈꯪꯗꯦ ꯑꯗꯨꯝ ꯏꯁꯥꯗ ꯂꯥꯏꯔꯤꯛ ꯄꯥꯅꯤꯡꯕ ꯑꯗꯨꯝ ꯄꯣꯛꯄꯗ ꯇꯧꯋꯦꯕ
ꯎꯝ
ꯑꯁ ꯑꯗꯨ ꯃꯇꯝꯒꯤ ꯈꯨꯅꯨꯡꯉꯥꯏꯗꯨꯗꯤ ꯅꯨꯡꯁꯤꯗ꯭ꯔꯥꯅꯦ ꯑꯈꯣꯏꯅ ꯑꯍꯥꯟꯕ ꯎꯅꯕꯗꯣ ꯏꯃꯥꯟꯅꯕꯤ ꯑꯃꯗꯨꯒ ꯈꯜꯂꯒ ꯁꯤꯗ꯭ꯔꯣ
ꯍꯥꯥꯎ ꯏ ꯅ ꯋꯥꯅꯒꯃꯦꯁꯥꯎꯗ
ꯑꯁꯦꯡ ꯅꯠꯇꯦꯕ ꯁꯛ ꯎꯅꯔꯒ ꯅꯨꯡꯁꯤꯕꯗꫭ꯫ ꯇ‌ꯦ ꯎꯅꯔꯒ ꯀꯧꯅꯤꯡꯉꯥꯏꯁꯨ ꯏꯀꯥꯏꯕ꯫
ꯍꯣꯏ꯫
ꯍꯥꯏꯗꯤ ꯀꯧꯔ‌ꯦ ꯑ꯫ ꯁꯦꯡꯕ ꯌꯥꯝ ꯆꯍꯤꯁꯦ ꯈꯪꯍꯧꯗꯦ ꯕꯕꯥꯏ꯫ ꯑꯗꯨꯨꯝ ꯊꯨꯅ ꯆꯠꯈꯤꯌ‌ꯦꯕ ꯍꯣꯏ꯫
ꯃꯇꯝꯗꯣ ꯑꯣꯏꯔꯗꯤ ꯊꯤ ꯅꯨꯡꯉꯥꯏꯗꯧꯅꯤ ꯋꯥꯈꯜꯒꯁꯦ꯫
ꯍꯣꯏ ꯑꯗꯨꯅꯦ ꯆꯍꯤꯗ ꯊꯨꯅ ꯆꯠꯂꯦꯕ꯫ ꯑꯗꯨꯒꯤ꯫ ꯀꯥꯎꯕ ꯉꯝꯗꯦꯍ‌ꯦ ꯑꯗꯨꯗꯤ꯫
ꯂꯣꯏꯂꫭꯏꯅꯤ ꯍꯣꯏ꯫
ꯃꯇꯝꯁꯦ ꯑꯁꯦꯡꯕ꯫ ꯀꯃꯥꯏꯅ ꯇꯧꯕꯅꯣ ꯈꯪꯗꯦ ꯑꯁ ꯊꯥꯏꯅ ꯑꯩꯈꯣꯏꯅ ꯄꯣꯁꯇꯤꯡ ꯆꯠꯂꯤꯉꯩꯗꯁꯨ ꯅꯨꯡꯉꯥꯏꯇ꯭ꯔꯣꯅꯦ꯫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
ꯑꯦ ꯅꯣꯡꯃ ꯅꯣꯡꯃꯗꯤ ꯅꯪ ꯌꯥꯎꯗ꯭ꯔꯦ ꯑꯩꯈꯣꯏ ꯏꯃꯥꯟꯅꯕꯤ ꯑꯃ ꯍꯧꯖꯤꯛ ꯌꯨꯝ꯫ ꯄꯥꯟꯕ ꯏꯃꯥꯟꯅꯕꯤꯗꯨꯒ ꯑꯩꯈꯣꯏ ꯋꯥꯔꯤ ꯁꯥꯟꯅꯩ ꯍꯥꯏꯕ ꯅꯨꯃꯤꯠꯇꯣ꯫
ꯑꯥ꯫
ꯑꯗꯨꯒꯤ ꯅꯨꯃꯤꯠ ꯈꯨꯠ ꯅꯨꯡꯉꯥꯏꯗꯤ ꯍꯥꯏꯕꯗꯤ ꯑꯗꯨ ꯃꯣꯏ ꯌꯨꯝꯗ ꯆꯠꯂꯦ ꯋꯥꯔꯤꯁꯨ ꯅꯨꯡꯉꯥꯏ ꯅꯨꯡꯉꯥꯏꯕ ꯊ꯫ ꯊꯥꯏꯅꯒꯤ ꯋꯥꯔꯤꯒꯨꯝꯕꯀꯣ꯫ ꯍꯣꯏ ꯄꯨꯊꯣꯛ ꯄꯨꯊꯣꯛ ꯀ ꯍꯣꯏ ꯑꯣ ꯃꯥꯗꯣ ꯏꯃꯥꯟꯅꯕꯤ ꯃꯊ ꯂꯩ ꯏꯃꯥꯟꯅꯕꯤꯗꯣ ꯍꯧꯖꯤꯛ ꯀꯃꯥꯏꯅ ꯇꯧꯔꯒ ꯂꯩ ꯆꯥꯠꯅꯣ ꯅꯨꯡꯉꯥꯏꯔꯤꯕ ꯆꯥꯠꯂꯣ ꯀꯃꯥꯏ ꯇꯧ ꯆꯥꯠꯂꯣꯀꯣ
ꯃꯥꯗꯨ ꯆꯠꯄꯅꯤ ꯊꯕꯛ
ꯎꯝ
ꯑꯣꯅꯤ ꯍꯥꯏꯕꯅꯤ
ꯀꯩꯗꯧꯔꯒꯦ ꯑꯃꯨꯛ ꯅꯨꯡꯉꯥꯏꯇꯦ ꯍꯥꯏꯕ꯭ꯔꯣ
ꯐꯪꯗꯦꯗ
ꯍꯣꯏ ꯑꯗꯨꯕꯨꯗꯤ ꯑꯗꯨꯝ ꯏꯁꯥꯅ ꯄꯥꯝꯕ ꯑꯃ ꯑꯗꯨꯝ ꯊꯤꯕ ꯌꯥꯏꯗ ꯊꯕꯛꯄꯨ ꯊꯕꯛ ꯉꯥꯛꯇꯅꯤ ꯀꯒꯤ
ꯃꯥ ꯈꯒꯦꯗ ꯑꯗꯨꯝ ꯐꯪꯅꯤ ꯑꯩ ꯍꯧꯖꯤꯛꯀꯤ ꯐꯣꯟ ꯇꯧꯔꯛꯑꯦ ꯍꯥꯏꯕꯗꯣ ꯑꯗꯨꯁꯨ ꯊꯕꯛꯀꯤꯅꯦ
ꯑꯗꯨ ꯀꯔꯤ ꯍꯥꯏꯕ꯭ꯔꯣ
ꯍꯌꯦꯡ ꯂꯥꯛꯄ ꯉꯝꯒꯗ꯭ꯔꯥꯅ ꯍꯥꯛꯄ ꯑꯩꯅ ꯆꯔ ꯆꯥꯗꯦ ꯃꯥꯗꯦ ꯍꯥꯏꯕꯅꯤ ꯃꯣꯏ ꯄꯥꯎ ꯐꯥꯎꯔꯛꯑꯒꯦ ꯃꯊꯪ ꯍꯞꯇꯥꯗ
ꯑꯣ ꯌꯥꯏꯦꯅꯦ ꯑꯗꯨꯗꯤ
ꯎꯝ
ꯇꯨꯝ ꯀꯧꯔꯛꯀꯅꯤꯅ ꯑꯗꯨ ꯅꯪꯥꯏ ꯊꯥ ꯀꯔꯤ ꯊꯥꯗ ꯊꯥꯕ꯭ꯔꯣ
ꯍꯪꯕꯤ ꯃꯃꯥꯡ ꯊꯥ ꯃꯃꯥꯡꯒꯨꯝꯕ ꯑꯣꯏꯔꯝꯗꯣꯏ ꯃꯥꯜꯂꯦ ꯑꯃ ꯑꯦ ꯑꯩꯅ ꯃꯊꯥ ꯌꯥꯝ ꯁꯥꯔꯤꯉꯩ ꯑꯃ ꯃꯔꯛ ꯑꯃ ꯌꯥꯎꯈꯤꯕꯗꯣ ꯑꯗꯨ ꯀꯥꯟꯗ ꯑꯣꯏꯗꯕ
ꯇꯞꯅ ꯇꯞꯅ ꯇꯧꯕ ꯌꯥꯏꯌꯦꯗ ꯑꯗꯨꯕꯨ
ꯑꯦ ꯅꯍꯥꯟ ꯑꯗꯨꯝ ꯆꯥꯛꯇꯤ ꯆꯥꯔꯕ
ꯑꯦꯁ ꯆꯥꯛ ꯆꯥꯕ ꯍꯥꯏꯅꯣ ꯍꯧꯖꯤꯛꯁꯨ ꯍꯩ ꯆꯥꯊꯣꯛꯑꯦ ꯍꯩ ꯆꯥꯕ ꯂꯣꯏꯔꯒ
ꯃꯣꯏꯦ ꯀꯥꯏ ꯍꯣ
ꯍꯣꯏ ꯑꯃꯨꯛꯀ ꯆꯥꯕꯗꯤ ꯌꯥꯔꯕꯅꯤ ꯑꯩꯗꯤ ꯄꯨꯛ ꯊꯜꯂꯦꯕ ꯏꯆꯦꯁꯤ ꯈꯪꯗꯦ ꯆꯥꯅꯤꯡ ꯦꯔꯅꯤ ꯃꯔ ꯀꯥꯃꯅꯣꯅꯦ ꯇꯝ ꯆ ꯂꯩ
ꯅꯨꯃꯤꯁꯤꯡꯁꯨ ꯆꯥꯗꯣꯏꯔꯣꯑꯣ
ꯃꯤꯃꯤꯁꯤꯡꯗꯨꯁꯨ ꯑꯗꯨꯝ ꯍꯥꯎꯗꯤ ꯍꯥꯎꯋꯦ ꯑꯗꯨ ꯈꯪꯗꯦ ꯉꯁꯤꯗꯤ ꯆꯥꯔꯔꯣꯏꯒꯦ ꯅꯨꯡꯇꯤꯒꯤ ꯆꯥꯕ ꯁꯨ ꯌꯣꯛꯏꯀꯣ ꯍꯥꯏꯌꯦꯕ
ꯋ꯭ꯗꯔ꯭ꯗꯤ ꯋꯥꯗꯣꯏꯅꯦ ꯋꯥꯗꯣꯏꯅꯦ
ꯑꯁ ꯅꯍꯥꯟ ꯑꯩꯈꯣꯏꯅ ꯀꯩꯅꯣ ꯇꯧꯕ ꯃꯇꯝꯒꯤ ꯁꯤꯡꯖꯨꯗꯣ ꯅꯤꯡꯁꯤꯡꯉꯦ ꯈꯨꯍꯥꯎꯗꯣ ꯑꯩꯈꯣꯏ ꯄꯨ ꯑꯁ ꯑꯗꯨ ꯑꯗꯨꯗꯨꯗꯤ ꯌꯥꯝ ꯅꯣꯛꯅꯤꯡꯉꯦꯅ ꯈꯜꯂꯒ ꯑꯩ
ꯎꯝ ꯎꯝ ꯑꯁ ꯑꯗꯨ ꯅꯨꯃꯤꯠꯇꯣ ꯍꯥꯎꯗꯤ ꯍꯥꯎꯕꯅꯤꯍꯦ ꯄꯥꯀꯥꯎꯔꯥ ꯊꯣꯡꯕꯗꯣ
ꯑ ꯑꯗ ꯅꯨꯃꯤꯠꯇꯨ ꯑꯩ ꯀꯔꯤ ꯕꯤꯠꯇ ꯆꯥꯅꯤꯡꯗꯕ꯭ꯔꯥ ꯈꯪꯗꯦ ꯑꯦ ꯋꯥꯈꯜ ꯅꯨꯡꯉꯥꯏ ꯀꯩꯅꯣ ꯇꯧꯕꯒꯤꯅꯦꯕ ꯍꯣꯏ ꯅꯣꯏꯗꯤ ꯑꯗꯨ ꯅꯨꯃꯤꯠꯇꯣ ꯄꯪ ꯆꯥꯏꯗ ꯆꯥꯏ
ꯍꯣꯛ ꯇ ꯊꯥꯏ ꯊꯀ ꯊ ꯀ ꯇ ꯆꯥꯂ
ꯑꯗꯨꯅꯦ ꯑꯩꯗꯤ ꯑꯗꯨ ꯅꯨꯃꯤꯠꯇꯣ ꯀꯩ ꯑꯩꯅ ꯆꯥꯅꯤꯡꯗꯕꯒꯤꯅꯦꯗ ꯑꯗꯨ ꯅꯣꯡꯃꯁꯨ ꯑꯗꯨꯗ ꯆꯥꯕ ꯑꯃ
ꯑꯗꯨꯗꯗꯤ ꯍꯥꯎꯇ꯭ꯔꯦꯕ ꯈꯪꯕ꯭ꯔꯥ ꯑꯗꯨꯏ ꯑꯍꯥꯥꯟꯕꯒꯤ ꯑꯗꯨ ꯅꯨꯃꯤꯠꯇꯣ ꯑꯗꯨ ꯅꯨ ꯅꯨꯃꯤꯠꯇꯨꯒꯤ ꯃꯍꯥꯎꯗꯨꯗꯤ ꯂꯩꯇ꯭ꯔꯦ
ꯎꯝ
ꯑꯗꯨ ꯅꯨꯃꯤꯠꯀꯤ
ꯀꯔꯤ ꯍꯥꯏꯕ
ꯑꯗꯨ ꯅꯨꯃꯤꯠꯀꯤ ꯍꯥꯎꯕꯗꯣ ꯄꯀꯥꯎꯔꯥ ꯊꯣꯡꯕ
ꯑꯩꯗꯤ ꯑꯗꯨ ꯑꯗꯨꯒꯤ ꯄꯀꯧꯔꯥꯁꯨ ꯌꯥꯝ ꯍꯥꯎꯋꯦꯀꯣ
ꯍꯣꯏ ꯑꯗꯣ ꯅꯪꯅ ꯀꯣꯟꯅ ꯆꯥꯃꯤꯟꯅꯩꯗꯅ ꯅꯪꯒ ꯑꯗꯨꯗ ꯆꯥꯕꯗꯨꯗꯤ ꯀꯌꯥ ꯍꯥꯎꯇ꯭ꯔꯕꯅꯦꯕ ꯑꯗꯨꯏ ꯅꯨꯃꯤꯠ ꯅꯪꯅ ꯆꯥꯛꯍꯧꯗꯕ ꯅꯨꯃꯤꯠꯇꯨꯗ ꯈꯛꯇꯅꯦ ꯐꯖꯅ ꯍꯥꯎꯔꯤꯁꯦ
ꯅꯣꯏꯅ ꯆꯤꯟꯊꯤꯒ ꯑꯗꯨꯗ ꯀꯔꯤ ꯑꯩ ꯆꯥꯗ꯭ꯔꯒ ꯍꯥꯎꯔꯕ ꯑꯃꯅ ꯁꯥꯔꯒ
ꯑꯩꯈꯣꯏ ꯍꯥꯏꯅꯩꯗꯨꯗꯤ ꯀꯅꯥ ꯀꯅꯥꯅꯣꯗꯨꯗ ꯆꯠꯂꯤꯗꯣ ꯑꯩꯈꯣꯏ
ꯏꯃꯥꯟꯅꯕꯤ ꯍꯣꯏ ꯑꯗꯨꯃꯥꯏꯅ ꯑꯣꯏꯔꯝꯅꯤ ꯍꯣꯏ
ꯅꯦꯠꯀ ꯌꯥꯗꯕ ꯃꯇꯝꯗꯣ ꯑꯗꯨꯀꯥꯟꯗ ꯑꯣꯏꯗꯣꯏꯅꯦꯕ ꯐꯤꯂꯥꯝꯒ ꯀꯥꯞꯇꯅ ꯍꯥꯥ
ꯇꯤꯖꯤ ꯀꯥꯕꯗꯣ ꯇꯤꯖꯤ ꯁ꯭ꯀꯨꯜ ꯀꯥꯕ ꯃꯇꯝꯗꯁꯨ ꯑꯗꯨ ꯑꯩꯈꯣꯏꯒꯤ ꯁ꯭ꯀꯨꯜꯒꯤ ꯃꯅꯤꯡꯗꯣ
ꯑꯥ
ꯑ ꯍꯅꯨꯕꯤ ꯑꯃꯒ ꯑꯕꯣꯛ ꯑꯃꯒ ꯃꯥꯒꯤ ꯃꯋꯥꯒ ꯀꯩꯅꯣ ꯇꯧꯔꯝꯃꯦꯕ ꯄꯀꯧꯔꯥ ꯌꯣꯜꯂꯝꯃꯦꯕꯀꯣ ꯑꯁ ꯑꯗꯨꯗꯤ ꯑꯗꯨ ꯃꯇꯝꯗ ꯂꯨꯄꯥ ꯃꯉꯥꯒꯤ ꯌꯥꯝ ꯌꯥꯝ ꯆꯥꯎ ꯆꯥꯎꯅ ꯄꯤꯌꯦꯕ ꯑꯗꯨꯝ ꯂꯨꯄꯥ ꯇꯔꯥꯒꯤ ꯆꯥ ꯄꯨꯛ ꯍꯦꯛꯇ ꯊꯟꯒꯠꯄꯤꯅꯦ ꯑꯗꯣ ꯑꯩꯈꯣꯏ ꯑꯣꯖꯥꯒꯤ ꯗꯤꯄꯥꯔꯠꯃꯦꯟ ꯑꯃꯒꯤ ꯑꯣꯖꯥꯗꯨꯅꯀꯣ ꯍꯦꯛꯇ ꯂꯩꯕꯤꯔꯤꯅꯤꯅꯦ ꯑꯩꯈꯣꯢ ꯑꯗꯨꯝ ꯆꯔꯤꯅꯦ ꯅꯨꯡꯁꯤꯕꯅꯦ
ꯑꯝ ꯐꯥꯡꯉꯥꯂꯣꯢ ꯀꯣ
ꯑꯗꯨꯅꯤ ꯑꯁꯦꯡꯕ ꯃꯇꯝꯁꯨꯦ ꯈꯪꯗꯦ ꯑꯗꯨꯝ ꯊꯨꯅ ꯆꯠꯄ ꯃꯥꯜꯂꯦ
ꯑꯁ ꯑꯩ ꯊꯥꯏꯅꯗꯤ ꯌꯥꯝ ꯄꯥꯝꯃꯦꯗ
ꯊꯥꯏꯅ ꯑꯦ ꯅꯍꯥꯟ ꯑꯩꯈꯣꯏꯅꯤ ꯈꯦꯆꯔꯤ ꯆꯥꯕꯗꯣ ꯅꯤꯡꯁꯤꯡꯕ꯭ꯔꯣ
ꯐꯣꯇꯣ ꯂꯩꯔꯤ ꯏꯕꯦꯝꯃꯥ
ꯑꯗꯨꯒꯤ ꯑꯗꯨꯒꯤ ꯈꯦꯆꯔꯤ ꯆꯕꯗꯣ ꯑꯩꯅ ꯢꯆꯦꯈꯣꯏ ꯏꯌꯥꯝꯕꯈꯣꯏꯗ ꯂꯤꯕꯗ ꯃꯣꯏꯗ ꯅꯣꯛꯀꯦ ꯇꯧꯕꯅꯦ
ꯑꯩ ꯃꯤꯉꯣꯟꯗ ꯀꯩꯅꯣ ꯍꯥꯏꯗꯤ ꯑꯆꯥꯄꯣꯠꯀꯨꯝꯕ ꯆꯥꯕ ꯀꯥꯟꯗꯣ ꯑꯗꯨꯗ ꯑꯁ ꯑꯗꯨꯝ ꯎꯠꯂꯤꯅꯦ ꯐꯣꯇꯣꯗꯣ ꯁꯤ ꯈꯦꯆꯤ ꯃꯥꯟꯕꯤ ꯈꯦꯆꯤ ꯃꯥꯟꯕꯤ ꯌꯦꯡꯉꯣꯟꯗ ꯅꯪꯒꯤꯗꯣ ꯄꯩꯁꯥ ꯄꯥꯕꯨꯡ ꯍꯩꯔ ꯀꯩꯔꯣ ꯂꯣꯏ ꯆꯥꯊꯣꯛꯈꯤꯕꯅꯦꯕ
ꯑꯅꯤ ꯀꯔꯤ ꯆꯥꯊꯣꯛꯄꯅꯦ ꯑꯗꯨꯒ ꯍꯥꯎꯗꯤ ꯍꯥꯎꯋꯦꯕ ꯑꯗꯨꯝ ꯌꯥꯝꯅ ꯍꯥꯎꯗꯕꯗꯤ ꯅꯠꯇꯦꯕ
ꯇꯕꯅꯤꯍꯦ
ꯍꯣꯏ ꯑꯗꯨꯕꯨꯗꯤ ꯅꯪꯅꯅꯦ ꯑꯗꯨ ꯌꯥꯎꯔꯦ ꯆꯥꯁꯦ ꯈꯣꯠꯁꯦ ꯍꯥꯏꯅ ꯅꯪ ꯔꯛꯄꯅꯦꯅꯦ
ꯑꯗꯨ ꯅꯪ ꯆꯥ ꯐꯪꯖꯕ꯭ꯔꯣ ꯑꯗꯨ ꯆꯥ ꯍꯔꯤꯗꯣ ꯐꯔꯕꯅꯦ ꯍꯥꯎꯕꯗꯨ
ꯑꯗꯨ ꯅꯨꯃꯤꯠꯀꯤꯗꯨꯒ ꯑꯩꯅ ꯌꯥꯝꯅ ꯌꯥꯝꯅ ꯀꯥꯎꯕ ꯉꯝꯗꯅꯕꯁꯦ ꯑꯗꯨꯒ ꯅꯣꯡꯃ ꯑꯩꯈꯣꯏꯅ ꯁꯤꯡꯖꯨ ꯆꯥꯔꯒ ꯑꯕꯣꯛꯀꯤ ꯗꯨꯀꯥꯟꯗ ꯁꯤꯡꯖꯨ ꯆꯥꯔꯒ ꯑꯩꯅ ꯈꯔ ꯄꯥꯎꯗꯔ ꯃꯅꯝ ꯅꯝꯃꯦ ꯍꯥꯏꯦꯕꯗꯣ
ꯔꯝꯕ ꯑꯥ ꯑꯥ ꯑꯥ ꯑꯥ
ꯗꯣ ꯑꯗꯨꯁꯨꯅꯦ ꯌꯥꯝ ꯍꯥꯎꯋꯦ
ꯍꯣꯏ ꯑ ꯑꯗꯨꯗꯣ ꯅꯨꯡꯁꯤꯀꯣ ꯑꯗꯨ ꯑꯗꯨ ꯌꯥꯕꯣꯛ ꯑꯗꯨꯒꯤꯗꯣ ꯇꯦꯔꯒ ꯅꯨꯡꯁꯤꯕꯅꯦꯉꯣ ꯃꯁꯛꯀ ꯂꯣꯏ ꯈꯪꯕꯅꯦ ꯍꯥꯏꯕ ꯈꯪꯕꯅꯦ
ꯑꯩꯈꯣꯏ ꯂꯥꯛꯑꯗꯤ ꯈꯪꯗꯤ ꯈꯪꯉꯝꯃꯅꯤ ꯅꯣꯡꯃꯗꯤ ꯆꯠꯁꯦ ꯍꯥꯏꯔꯒ ꯑꯩꯈꯣꯏꯁꯨ ꯆꯠꯄꯁꯨ ꯁꯪꯗꯦ
ꯑꯗꯨꯅꯤ ꯀꯣꯂꯦꯖ ꯆꯠꯄꯗ ꯆꯠꯇꯥꯥꯔꯅꯤꯅꯦ
ꯃꯊꯪ ꯊꯣꯛꯄꯗ ꯆꯠꯁꯦ ꯏꯃꯥꯟꯅꯕꯤ ꯑꯃ ꯑꯩꯈꯣꯏꯅ ꯄꯣꯠ ꯂꯩꯕ ꯆꯠꯄꯗꯣ ꯒꯥꯔꯤ ꯀꯩꯅꯣ ꯇꯧꯕꯗꯣ
ꯑ
ꯑꯩꯅ ꯃꯤꯗ ꯋꯥꯔꯤ ꯂꯤꯈꯤꯕꯅꯦꯕ ꯑꯁ ꯏꯃꯥꯟꯅꯕꯤ ꯑꯍꯨꯝ ꯑꯗꯨꯃꯥꯏꯅ ꯆꯠꯂꯒ ꯑꯗꯣ ꯀꯜ ꯑꯃꯥꯅ ꯑꯩꯈꯣꯏꯕꯨ ꯑꯥ ꯎꯔꯒ ꯑꯩꯉꯣ ꯑꯩꯈꯣꯏꯕꯨ ꯀꯔꯤꯔꯣ ꯅꯣꯏ ꯑꯍꯨꯝ ꯏꯅꯣꯏ ꯅꯣꯏꯔ
ꯑꯗꯨꯒꯤ ꯋꯥꯔꯤ ꯑꯩꯅ ꯂꯤꯕꯤꯕꯅꯦꯕꯀꯣ ꯍꯥꯏꯗꯤ ꯑꯩꯈꯣꯏ ꯄꯨꯂꯞ ꯍꯣꯅꯣꯏꯌꯦꯅ
ꯑꯥ
ꯅꯣꯏ ꯑꯩ ꯑꯩꯗꯤ ꯑꯗꯨ ꯑꯩꯈꯣꯏꯒꯤ ꯀꯩꯅꯣꯗ ꯏꯄꯨ ꯍꯥꯏꯇꯥꯔꯦꯀꯣ
ꯍꯣꯏ ꯑꯁ ꯑꯗꯨꯒꯤꯗꯣ ꯏꯕꯥꯅꯤꯅ ꯍꯜꯂꯛꯄ ꯈꯨꯠꯂꯥꯛꯀꯗꯣ ꯌꯦꯡꯉꯣꯅꯦ ꯏꯖꯗꯒ ꯇꯥꯒ
ꯑꯁ ꯑꯗꯨꯅꯦ ꯐꯥꯎꯗꯤ ꯀꯥꯎꯕ ꯉꯝꯗꯦ ꯑꯗꯨꯝ ꯅꯤꯡꯁꯤꯡꯉꯦꯕ ꯃꯣꯏꯅ ꯇꯧꯔꯝꯕꯗꯣ
ꯀꯃꯥꯏꯅ ꯂꯩꯔꯤꯕꯖꯥꯠꯅꯣ ꯑꯃꯗꯨꯕ
ꯈꯪꯗꯦ ꯃꯥꯁꯨ ꯑꯗꯨꯝ ꯅꯨꯡꯉꯥꯏꯔꯝꯃꯅꯤ ꯍꯣꯔꯦꯟ ꯃꯥ
ꯍꯣꯏ ꯑꯁ ꯀꯩꯗꯧꯕꯩ ꯅꯨꯡꯉꯥꯏꯔꯣꯏꯗꯣꯏꯅꯤꯗ ꯅꯨꯡꯉꯥꯏꯔꯝꯅꯤ
ꯍꯣꯏ ꯑꯗꯨꯗꯤ ꯌꯥꯝ ꯅꯨꯡꯉꯥꯏꯌꯦ ꯑꯗꯨ ꯄꯨꯟꯁꯤ ꯍꯥꯏꯕꯁꯦ